ꯇꯥꯕꯔꯣ
ꯇꯥꯔꯔꯕꯣ?
ꯇꯥꯔꯦ ꯑ ꯀꯩꯗꯧꯔꯤꯒꯦ ꯏꯆꯦꯕꯣ
ꯑꯩ ꯆꯥꯛ ꯊꯣꯡꯉꯝꯃꯤꯅꯦ꯫
ꯀꯩꯉꯥꯡ ꯊꯣꯡꯉꯝꯃꯤꯅꯣ?
ꯏꯔꯣꯝꯕ꯫
ꯑꯁ ꯌꯥꯝ ꯍꯥꯎꯗꯧ ꯃꯥꯜꯂꯦ ꯑꯗꯨꯗꯤ ꯀꯔꯤ ꯏꯔꯣꯝꯕꯅꯣ?
ꯌꯣꯡꯆꯥꯛꯀ ꯑꯂꯨꯒ ꯑꯗꯒꯤ ꯀꯩꯅꯣꯒ ꯋꯥꯏ ꯑꯄꯣꯛꯞꯄꯁꯨ ꯌꯥꯎꯋꯦ ꯌꯣꯡꯆꯥꯛꯁꯨ ꯌꯥꯎꯋꯦ ꯌꯦꯟꯗꯦꯝꯁꯨ ꯌꯥꯎꯋꯤ ꯁꯦꯕꯣꯠꯁꯨ ꯌꯥꯎꯋꯦ ꯃꯌꯥꯝ ꯇꯣ ꯌꯥꯅꯤ꯫
ꯑꯁ ꯑꯗꯨꯗꯤ ꯌꯥꯝ ꯍꯥꯎꯗꯧ ꯃꯥꯜꯂꯤꯔꯤꯕꯣ ꯏꯆꯦ ꯑꯣꯏꯒꯦꯗꯨꯗꯤ
ꯁꯔꯁꯟꯕꯤꯁꯨ ꯌꯥꯎꯋꯦ ꯫
ꯑꯗꯣ ꯀꯩꯅꯣ ꯁꯥꯔ ꯁꯟꯕꯤ ꯍꯥꯏꯏꯁꯤꯅ
ꯏꯔꯣꯝꯕ ꯌꯣꯡꯆꯥꯛ ꯏꯔꯣꯝꯕꯗ ꯁꯔꯥ ꯆꯥꯟꯕꯤ ꯀꯧꯏꯤ꯫
ꯑꯣꯍꯣ ꯑꯗꯨꯒꯨꯝꯕ ꯂꯣꯟꯗꯥ ꯑꯃꯁꯨ ꯂꯩꯕ ꯑꯣꯏꯔꯦ ꯑꯩꯗꯤ ꯉꯁꯤꯅ ꯑꯍꯥꯟꯕ ꯇꯥꯏ ꯍꯥꯏꯕ ꯏꯆꯦ꯫
ꯑꯩꯈꯣꯏꯗꯤ ꯌꯣꯡꯆꯥꯛ ꯍꯥꯏꯅꯗ꯭ꯔꯦ ꯁꯔꯥ ꯁꯟꯕꯤ ꯍꯥꯏꯅꯔꯦ
ꯑꯗꯣ ꯅꯣꯢ ꯀꯗꯤ ꯌꯣꯡꯆꯥꯛ ꯀꯩꯀꯥ ꯑꯗꯩ ꯄꯣꯠꯆꯩ ꯂꯩꯗꯣ ꯍꯥꯏꯗꯤ ꯌꯨꯝꯗ ꯄꯥꯟꯕ꯭ꯔꯣ? ꯀꯃꯥꯏꯅ ꯇꯧꯒꯦ꯫
ꯌꯨꯝꯗ ꯄꯥꯟꯗꯦ ꯀꯩꯅꯣꯗꯒꯤ ꯂꯩꯕꯅꯦ ꯗꯨꯀꯥꯟꯗꯒꯤ ꯌꯣꯡꯆꯥꯛ ꯃꯔꯨꯗꯣ
ꯑꯣ ꯑꯁ ꯑꯗꯨꯗꯤ ꯑ ꯇꯥꯡꯉꯝꯅꯤ ꯀꯌꯥ ꯀꯌꯥꯗꯒ ꯂꯩꯒꯦ ꯑꯩꯈꯣꯏꯗꯤ ꯂꯩꯔ ꯆꯥꯗꯕꯅꯤꯅ ꯈꯪꯗꯦꯌꯦ꯫
ꯀꯦꯖꯤꯗ ꯀꯧꯇꯥ ꯀꯦꯖꯤꯗ ꯍꯥꯏꯒꯗ꯭ꯔꯥ? ꯀꯦꯖꯤꯗꯔ ꯂꯨꯄꯥ ꯆꯅꯤ ꯄꯤꯌꯦ꯫
ꯑꯗꯨꯗꯤ ꯇꯥꯡꯉꯤꯅꯦꯀꯣ ꯀꯦꯖꯤꯗ ꯆꯅꯤ ꯍꯥꯏꯁꯤꯗꯤ ꯑꯗꯣꯝ
ꯎꯝ ꯀꯦꯖꯤ ꯃꯈꯥꯏꯗ ꯆꯥꯝꯃ
ꯑꯣ ꯌꯣꯡꯆꯥꯛꯁꯦ꯫
ꯍꯣꯏ
ꯑꯗꯣ ꯏꯔꯣꯝꯕꯒꯤ ꯃꯄꯣꯠ ꯑꯇꯩ ꯑꯇꯩꯗꯨꯗꯤ ꯂꯩꯕ꯭ꯔꯣ ꯅꯠꯇ꯭ꯔꯒ ꯄꯥꯟꯕ꯭ꯔꯣ ꯏ ꯁꯤ ꯑꯣꯏꯒꯦ꯫
ꯑꯗꯨ ꯑꯩ ꯏꯊꯤꯉꯥꯏꯅ ꯊꯥꯍꯧꯗ꯭ꯔꯦ ꯑꯩꯁꯨ ꯏꯅꯦ ꯍꯣꯏꯗ ꯆꯠꯂꯤꯉꯩꯗ ꯊꯥꯕ ꯅꯪ ꯉꯧꯗ꯭ꯔꯦ ꯑꯗꯨꯅ ꯍꯟꯗꯛꯇꯤ ꯂꯩꯕ ꯉ ꯉꯥꯏꯔꯦ
ꯑꯣ ꯑꯁ ꯂꯩꯕꯁꯤꯁꯨ ꯄꯩꯁꯥ ꯌꯥꯝ ꯆꯠꯄꯅꯦ ꯇꯧꯔꯤꯁꯦ
ꯆꯠꯂꯦ ꯄꯩꯁꯥ ꯌꯥꯝ ꯄꯥꯏ ꯗꯔꯀꯥꯟꯗꯨꯗ ꯄꯩꯁꯥ ꯏꯟꯁꯥꯡ ꯂꯩꯕ ꯉꯥꯛꯇ ꯉꯥꯏꯔꯦ
ꯑꯁ ꯈꯪꯗꯦꯅꯦ ꯑꯩꯈꯣꯏꯒꯤꯗꯤ ꯏꯤꯡꯈꯣꯜ ꯈꯔ ꯂꯩꯕꯁꯤꯗ ꯄꯣꯠ ꯆꯩꯁꯤꯡꯁꯦ ꯊꯥꯕꯅꯤꯅ ꯂꯩꯕꯒꯤ ꯄꯩꯁꯥ ꯍꯥꯏꯗꯤ ꯊꯥꯎ ꯊꯨꯝ ꯊꯥꯎꯒꯨꯝꯕ ꯀꯩꯀꯥ ꯈꯔ ꯂꯩꯕ ꯅꯠꯇꯅ ꯃꯅꯥ ꯃꯁꯤꯡꯗꯤ ꯂꯩꯗꯦꯕ ꯍꯥꯏꯗꯤ ꯑ ꯑꯩꯈꯣꯏꯒꯤ ꯍꯤꯡꯒꯣꯜꯁꯦ ꯑꯗꯨꯝ ꯆꯥꯎꯕꯅꯤꯅ
ꯑꯩꯈꯣꯏꯗꯤ ꯍꯤꯡꯒꯣꯜꯁꯨ ꯌꯥꯝ ꯆꯥꯎꯗ꯭ꯔꯦ ꯍꯟꯗꯛꯇꯤ ꯄꯤꯛꯑꯦ ꯑꯗꯨꯒ ꯂꯩ ꯕ ꯉꯥꯡ ꯉꯥꯏꯔꯦ
ꯑꯣ
ꯏꯟꯖꯥꯡꯕꯨꯗꯤ ꯌꯥꯝ ꯆꯥꯗꯦꯗ ꯑꯩꯈꯣꯏ ꯑꯩꯈꯣꯏ ꯑꯍꯨꯝ ꯈꯛꯇꯅꯤꯅ
ꯎꯝ ꯑꯗꯣ ꯈꯪꯗꯦꯅꯦ ꯍꯧꯖꯤꯛꯁꯤꯕꯨ ꯁꯥꯅ ꯁꯥꯕꯒ ꯇꯧꯔꯤꯁꯦ ꯏꯟꯁꯥꯡꯁꯤꯁꯨ
ꯐ
ꯃꯐꯝ ꯑꯃ ꯈꯪꯗ꯭ꯔꯦ ꯆꯥꯛ ꯑꯃ ꯆꯥꯏ ꯍꯥꯎꯇꯦ ꯑꯃ ꯆꯥꯏ ꯍꯥꯎꯇꯦ ꯁꯥꯁꯦ ꯏꯇꯝꯇ ꯂꯣꯏꯁꯤꯟꯈ꯭ꯔꯗꯤ ꯐꯗꯧꯅꯤ ꯑꯩꯗꯤ ꯅꯤꯡꯊꯝꯗꯥ ꯁꯦ ꯌꯥꯝ ꯄꯥꯝꯖꯩꯅꯦ ꯆꯥꯕ ꯊꯛꯄꯁꯦ ꯅꯤꯡꯊꯝꯊꯥꯗꯅ ꯌꯥꯝ ꯍꯦꯜꯂꯦꯕ ꯍꯥꯎꯕ
ꯑꯩꯈꯣꯏꯗꯤ ꯍꯛꯆꯥꯡ ꯐꯕꯒꯤꯔ ꯈꯪꯗꯦ ꯆꯥꯔꯨ ꯆꯥꯔꯨ ꯄꯨꯍꯥꯎꯇ ꯍꯥꯎꯏꯤ ꯈꯪꯗꯦꯁꯦ ꯎꯐꯛꯇꯁꯦꯁ ꯆꯥ ꯆꯥꯔꯤꯈꯩ ꯆꯥꯇ ꯆꯥꯅꯤꯡꯉꯦ ꯑꯗꯨꯅ ꯄꯥꯎ ꯇ ꯍꯥꯎꯋꯤ
ꯅꯣꯏꯗꯤ ꯅꯁꯥꯅꯕꯨ ꯐꯕꯩꯅꯤꯅꯦ ꯑꯩꯈꯣꯏꯗꯤ ꯌꯥꯗ꯭ꯔꯦꯗ
ꯉꯥ ꯌꯥꯎꯗ꯭ꯔꯁꯨ ꯆꯥꯅꯤꯡꯉꯤ ꯌꯥꯎꯔꯁꯨ ꯆꯥꯅꯤꯡꯉꯤ ꯈꯪꯗꯦ ꯄꯨꯛ ꯆꯥꯇ ꯆꯥꯅꯤꯡꯉꯤꯁꯦ ꯑꯗꯨꯅꯅꯦ ꯁꯥꯥꯁ ꯐꯤꯕꯣꯡꯁꯦ ꯋꯥꯔꯛ ꯉꯝꯗꯗꯅ ꯏꯁꯥꯁꯦ ꯂꯣꯏ ꯈꯠꯄꯗ ꯁꯣꯏꯔꯕꯣ ꯍꯣꯟꯕ ꯉꯝꯃꯛꯇ꯭ꯔꯕꯅꯤ ꯇꯔ
ꯑꯣ ꯑꯗꯣ ꯑꯦ ꯄꯪꯆꯥꯥꯗꯒꯤꯩ ꯆꯥꯥꯁꯜꯂꯨꯅꯨꯍꯦ ꯑꯃꯨꯛ ꯅꯣꯏꯈꯠꯈꯤꯗꯅꯅꯦ ꯕꯦꯔꯥ ꯃꯨꯀꯥꯅꯤ ꯑꯗꯨꯅ ꯌꯦꯡꯉ ꯌꯦꯡꯉꯒ ꯆꯥꯎ ꯍꯦꯛꯇ ꯆꯥꯕ ꯆꯪꯉꯦꯗꯅꯁꯨ ꯍꯦꯛꯇ ꯂꯣꯏ ꯌꯥꯁꯟꯈꯤꯅꯣꯕ ꯍꯛꯆꯥꯡ ꯐꯔꯣꯏꯕ
ꯈꯪꯗꯦ ꯄꯞ ꯆꯥꯠꯇ ꯆꯥꯅꯤꯡꯕꯅꯤꯅ ꯈꯪꯗꯦꯅꯦ ꯆꯥꯔꯤꯉꯩ ꯑꯣꯛꯇꯦ ꯏꯁꯥꯁꯦ
ꯎꯝ ꯑꯣ ꯈꯔ ꯈꯔ ꯌꯦꯡ ꯌꯦꯡ ꯆꯥꯛꯑꯣ
ꯍꯌꯦꯡ ꯅꯪ ꯂꯥꯛꯑꯀꯥꯟꯗ ꯅꯪ ꯎꯕꯅꯦ ꯑꯩ ꯈꯨꯟꯁꯤꯦ ꯌꯦꯡꯉꯨꯔ
ꯅꯣꯏꯍꯜꯂꯝꯒꯅꯨꯀꯣ ꯅꯣꯏꯕ ꯌꯥꯝ ꯊꯤꯕꯅꯤ ꯅꯪ ꯍꯥꯟꯅ ꯂꯩꯕ ꯆꯥꯡꯗꯨꯗ ꯑꯗꯨꯝ ꯂꯩꯔꯝꯃꯨ ꯆꯥꯕꯗꯣ ꯈꯔ ꯈꯔ ꯕ꯭ꯔꯦꯛ ꯐꯥꯔ ꯆꯥꯎ ꯑꯗꯣ ꯉꯁꯤꯁꯤꯕꯨ ꯀꯃꯥꯏ ꯀꯃꯥꯏꯅ ꯇꯧꯈꯤꯒꯦ ꯀꯃꯥꯏ ꯀꯃꯥꯏꯅ ꯂꯦꯟꯈꯤꯒꯦ ꯃꯇꯝꯁꯤꯕꯣ ꯅꯣꯡꯉꯥꯜꯂꯛꯄꯗꯒꯤ ꯀꯩ ꯀꯩ ꯇꯧꯔꯒ ꯑꯗꯨꯝ ꯂꯣꯏꯁꯤꯟꯈ꯭ꯔꯒꯦ
ꯅꯣꯉꯥꯜꯂꯛꯄꯗꯒꯤ ꯐꯤ ꯈꯔ ꯁꯥ ꯆꯥꯛ ꯏꯁꯤꯡ ꯈꯔ ꯊꯣꯡ
ꯎꯝ
ꯑꯍꯟꯁꯤꯡꯒꯤꯒꯤ ꯁꯦꯕꯥ ꯈꯔ ꯇꯧ
ꯎꯝ
ꯗꯨꯀꯥꯟ ꯆꯠꯂꯒ ꯏꯟꯖꯥꯡ ꯅꯥꯄꯤꯃꯨꯛ ꯂꯩꯕ
ꯎꯝ
ꯑꯗꯒꯤ ꯍꯜꯂꯛꯑꯒ ꯏꯁꯤꯡ ꯃꯥꯏꯁꯤꯡ ꯑꯃꯨꯛ ꯁꯣꯛ ꯆꯠꯄ ꯑꯩꯈꯣꯏꯗꯤ ꯒꯨꯍꯥ ꯆꯥꯕꯅꯤꯅ ꯀꯣ
ꯅꯣꯏ ꯏꯁꯤꯡꯗꯤ ꯀꯗꯥꯏꯗꯒꯤ ꯁꯣꯛꯀꯦ
ꯇꯨꯔꯦꯟꯗꯒꯤ ꯁꯣꯛꯑꯦꯕ ꯒꯨꯍꯥ ꯀꯜꯂꯒ ꯑꯗꯨꯅ ꯒꯨꯍꯥ ꯆꯥꯏꯕ ꯑꯩꯈꯣꯏꯗꯤ
ꯎꯝ
ꯈꯣꯡ ꯍꯥꯝꯕꯣꯟꯗꯤ ꯄꯨꯈ꯭ꯔꯤ ꯑ ꯄꯨꯈ꯭ꯔꯤ ꯃꯆꯥ ꯑꯃ ꯂꯩꯕꯗꯩ ꯁꯤꯖꯤꯟꯅꯩꯌꯦ ꯊꯛꯄꯒꯤꯅ ꯒꯨꯍꯥ ꯀꯜꯂꯦ ꯑꯗꯨꯒ ꯀꯩꯅꯣꯗ ꯑ ꯕ꯭ꯔꯥꯠꯇ ꯏꯁꯤꯡꯁꯦ ꯍꯩꯔ ꯍꯩꯔꯒꯅꯦ ꯐꯤꯖꯤꯒꯤ ꯒꯥ ꯈꯔ ꯊꯥꯗꯔꯦ ꯕ꯭ꯂꯤꯆꯤꯡꯄꯥꯎꯗꯔꯒ ꯈꯔ ꯊꯥꯗꯔꯒ ꯑꯗꯨꯝ ꯊꯛꯑꯦꯕ
ꯊꯛꯄꯁꯨ ꯇꯣꯇꯤ ꯊꯛꯇꯕ
ꯊꯛꯇꯦ ꯑꯩꯈꯣꯏꯗꯤ ꯇꯣꯇꯤ ꯐꯪꯗꯦꯕ
ꯎꯝ ꯑꯁ ꯑꯗꯨꯗꯤ ꯎꯝ ꯍꯥꯎꯕ꯭ꯔꯣ
ꯍꯥꯎꯋꯦ ꯑꯗꯨꯕꯨꯗꯤ ꯁꯨꯝ ꯊꯛꯈ꯭ꯔꯕꯅꯤꯅ
ꯑꯣ
ꯈꯣꯡꯒꯥꯝꯕꯨꯅ ꯄꯨꯈ꯭ꯔꯤꯗꯒꯤ ꯁꯤꯖꯤꯟꯅꯩꯌꯦꯕ
ꯑꯣ ꯑꯦ ꯏ ꯔꯨꯖꯥꯕ ꯃꯥꯏꯊꯕꯁꯨ ꯑꯗꯨꯝ ꯄꯨꯈ꯭ꯔꯤꯗꯒꯤ ꯇꯧꯔꯦ
ꯑ ꯇꯧꯋꯦ ꯄꯨꯈ꯭ꯔꯤꯗꯒꯤ ꯑꯩꯈꯣꯏꯗꯤ ꯇꯨꯔꯦꯟꯗꯣ ꯏꯁꯤꯡ ꯊꯛꯅꯕ ꯑꯣꯏꯌꯦꯕ ꯒꯨꯍꯥ ꯀꯜꯂꯒ
ꯑꯣ ꯑꯗꯨꯗꯩꯗꯤ ꯀꯩꯗꯧꯔꯕ ꯏꯁꯤꯡ ꯈꯔ ꯁꯣꯛꯑꯦ
ꯏꯁꯤꯡ ꯈꯔ ꯍꯣꯜꯂꯦ ꯑꯗꯨꯒ ꯕ꯭ꯔꯥꯏꯠ ꯇꯨꯝ ꯊꯟꯅꯕ ꯑꯗꯨꯒ ꯍꯜꯂꯛꯑꯒ ꯆꯥꯛ ꯏꯁꯤꯡ ꯊꯣꯡꯉꯦ
ꯑ ꯑꯗꯣ ꯅꯣꯏꯒꯤ ꯑꯣꯛ ꯂꯩꯕꯗꯣ ꯑꯣꯛ ꯂꯩꯔꯤꯕ꯭ꯔꯣ ꯍꯥꯟꯅ ꯃꯉꯥ ꯇꯔꯨꯛꯀ ꯂꯣꯏꯕꯗꯣ
ꯑꯣꯛ ꯑꯍꯨꯝ ꯑꯃ ꯌꯣꯟꯊꯣꯛꯈ꯭ꯔꯦ ꯑꯣꯛ ꯑꯅꯤꯈꯛ ꯉꯥꯏꯔꯦ
ꯑꯗꯣ ꯃꯣꯏꯗꯤ ꯅꯣꯏꯗꯤ ꯑꯣꯛ ꯑꯗꯨꯛꯌꯥꯝ ꯌꯥꯝꯃꯤꯗꯣ ꯀꯗꯥꯏꯗꯒꯤ ꯃꯆꯤꯟꯖꯥꯛ ꯄꯤꯖꯒꯦ
ꯑꯩꯈꯣꯏ ꯂꯩꯀꯥꯏꯗꯒꯤ ꯈꯣꯝꯃꯦꯕ
ꯑꯗꯨ ꯈꯣꯝꯕꯗꯣ ꯑꯩꯈꯣꯏꯒꯤ ꯍꯧꯖꯤꯛ ꯂꯥꯏꯆꯠ ꯀꯩꯀꯥ ꯂꯥꯛꯄ ꯈꯣꯠꯄ ꯇꯧꯕꯁꯦ ꯑꯣꯛ ꯌꯥꯝ ꯅꯥꯕ ꯈꯣꯠꯄ ꯄꯥꯎ ꯇꯥꯏ ꯅꯣꯏꯒꯤꯗꯤ ꯅꯥꯗ꯭ꯔꯣ
ꯅꯥꯗꯦꯌꯦ ꯑꯗꯨꯕꯨꯗꯤ ꯈꯣꯝꯃ ꯈꯣꯝꯃ ꯄꯤꯖꯩ ꯀꯤꯖꯗꯦꯗ ꯍꯩꯌꯦꯡ ꯁꯤꯔꯁꯨ ꯆꯪꯉꯁꯨ ꯃꯔꯥꯏꯕꯛ ꯑꯣꯏꯖꯔꯖꯅꯣꯅ ꯑꯗꯨꯝ ꯍꯩꯔ ꯄꯤꯖꯩꯌꯦ ꯑꯩꯉꯣꯟꯗ ꯈꯔ ꯈꯔ ꯍꯩꯔꯒ ꯌꯨꯝ ꯃꯉꯥ ꯇꯔꯨꯛꯇꯤ ꯈꯣꯝꯃꯤꯌꯦ ꯍꯧꯖꯤꯛꯁꯦ
ꯑꯣ ꯑꯣ ꯑꯗꯨꯗꯤ ꯃꯆꯤꯟꯖꯥꯛꯀꯤꯗꯤ ꯊꯣꯏꯅ ꯋꯥꯗꯦꯅꯦꯀꯣ
ꯃꯆꯤꯟꯖꯥꯛꯀꯤꯗꯤ ꯊꯣꯏꯅ ꯋꯥꯗꯦ ꯑꯩꯈꯣꯏꯗꯒꯤꯁꯨ ꯑꯗꯨꯝ ꯄꯤꯖꯔꯦ ꯆꯥꯛ ꯏꯁꯤꯡ ꯊꯣꯡꯉꯒ ꯆꯦꯡ ꯁꯨꯞꯄꯔ ꯈꯔ ꯂꯩꯕꯗꯣ ꯑꯗꯨꯝ ꯊꯣꯡ ꯄꯤꯖꯩꯌꯦ
ꯍꯥꯏꯗꯤ ꯁꯨꯄꯔꯁꯨ ꯊꯣꯡꯕ ꯍꯥꯏꯗꯤ ꯅꯨꯡꯇꯤꯒꯤ ꯊꯣꯡꯉꯤꯔꯣ
ꯅꯨꯡꯇꯤꯒꯤꯗꯤ ꯊꯣꯡꯗꯦ ꯃꯤꯉꯣꯟꯗꯒꯤ ꯍꯩꯔꯨꯕꯒꯤ ꯌꯥꯝꯗꯕ ꯄꯤꯖꯕ ꯃꯕꯨꯛ ꯊꯟꯗꯕ ꯀꯥꯟꯗ ꯃꯦꯟꯕ ꯍꯥꯏꯇꯥꯔꯦ
ꯎꯝ ꯑꯣ ꯑꯣ
ꯑ ꯑꯗꯨꯗꯤ ꯑꯣꯛꯀꯤ ꯁꯦꯕꯥ ꯁꯦꯕꯤꯅ ꯀꯅꯥꯅ ꯇꯧꯔꯤꯕ
ꯑꯣꯛꯀꯤ ꯁꯦꯕꯥ ꯁꯦꯕꯤꯁꯦ ꯑꯩꯅ ꯇꯧꯋꯦ
ꯑꯁ ꯑꯗꯨꯗꯤ ꯅꯪꯕꯨ ꯅꯪꯕ꯭ꯔꯣ ꯅꯣꯡꯉꯥꯟꯕꯗꯒꯤ ꯆꯥꯛ ꯑꯃꯨꯛ ꯊꯣꯡꯅꯕ ꯀꯔꯤ ꯀꯔꯥꯡ ꯑꯃꯨꯛ ꯇꯧ ꯑ ꯑꯣꯛꯀꯤ ꯁꯦꯕꯥ ꯑꯃꯨꯛ ꯇꯧ ꯇꯧꯕꯗꯨꯗꯤ ꯅꯣꯏ ꯉꯥꯅꯨꯁꯨ ꯂꯩꯒꯨꯝ ꯇꯧꯗꯥꯏꯅꯦ
ꯂꯩꯌꯦ ꯉꯥꯅꯨ ꯃꯉꯥꯃꯨꯈꯛ ꯉꯥꯏꯔꯦ
ꯑꯩꯉꯥꯗ ꯃꯆꯤꯟꯖꯥꯛꯁꯨ ꯄꯤꯖꯕꯗꯣ ꯀꯃꯥꯏꯅ ꯅꯪꯗꯤ ꯍꯣꯠꯅꯔꯤꯕ ꯉꯝꯝꯕ ꯉꯝꯃꯤꯅꯦ
ꯂꯣꯏꯅ ꯍꯣꯠꯅ ꯅꯪꯅꯕ ꯍꯣꯠꯅꯔꯤꯅꯤꯅ ꯌꯨꯝ ꯑꯃ ꯄꯥꯜꯂꯕꯅꯤꯅ ꯉꯝꯅ ꯉꯝꯅꯕ ꯍꯣꯠꯅꯕꯗ ꯄꯨꯛꯊꯟꯅꯕ ꯍꯣꯠꯅꯕꯗ ꯍꯤꯡꯅꯕ ꯂꯥꯟꯊꯦꯡꯅꯔꯤꯕꯅꯤꯅꯦ ꯋꯥꯏꯅꯦ ꯁꯤꯁꯨ ꯁꯨꯗ ꯌꯥꯗ꯭ꯔꯤꯕꯅꯤꯅ ꯅꯣꯝꯗ ꯌꯥꯗ꯭ꯔꯤꯕꯅꯤꯅ
ꯑꯗꯣ ꯅꯨꯃꯤꯗꯥꯡꯗꯤ ꯀꯩ ꯌꯦꯟꯁꯥꯡ ꯆꯥꯔꯒꯦ
ꯉꯗꯥꯡꯁꯦ ꯉꯁꯥꯏ ꯑꯌꯨꯛꯀꯤꯅ ꯁꯔꯥ ꯁꯟꯕꯤ ꯏꯔꯣꯜꯂꯦ ꯍꯧꯖꯤꯛꯀꯤꯅ ꯁꯧꯒꯤꯒ ꯕꯤꯂꯟꯗꯤꯒ ꯊꯣꯡꯉꯦ ꯉꯥ ꯑꯌꯥꯏꯕ ꯈꯔ ꯊꯛꯑꯒꯦ
ꯁꯧꯒ꯭ꯔꯤꯒ ꯚꯦꯂꯦꯟꯗ꯭ꯔꯤꯒ ꯊꯣꯡꯉꯦꯕ
ꯑ ꯁꯧꯒꯤꯒ ꯕꯦꯂꯦꯟꯗ꯭ꯔꯤꯒ ꯊꯣꯡꯉꯦ ꯑꯩꯈꯣꯏꯒꯤ ꯑꯍꯜ ꯑꯅꯤꯁꯦ ꯌꯣꯠꯄ ꯌꯥꯗ꯭ꯔꯦꯅ ꯀꯨꯠ ꯀꯨꯠ ꯌꯣꯠꯈꯤꯅꯕꯅ ꯈꯔ ꯅꯥꯟ ꯅꯥꯟ ꯂꯥꯎꯕꯗ ꯒꯨꯠ ꯒꯨꯠ ꯆꯪꯉꯤꯅꯕꯅ ꯊꯣꯡꯉꯤ ꯁꯧꯒ꯭ꯔꯤꯒ ꯕꯦꯂꯦꯟꯗ꯭ꯔꯤꯒ
ꯚꯦꯂꯦꯟꯗꯔꯤꯗꯨ ꯀꯦꯖꯤꯗ ꯀꯌꯥ ꯄꯤꯒꯦ ꯅꯣꯏ ꯂꯩꯕ꯭ꯔꯣ ꯌꯨꯝ ꯄꯥꯟꯕ꯭ꯔꯣ
ꯄꯥꯟꯗꯦ ꯂꯩꯕꯅꯤ ꯀꯦꯖꯤꯗ ꯍꯨꯝꯐꯨꯅꯤ ꯀꯨꯏꯅ ꯆꯥꯏꯗ ꯀꯦꯖꯤ ꯑꯃꯒ ꯂꯩꯈꯤꯕꯁꯤꯗꯤ ꯕꯦꯂꯟꯗꯤ ꯉꯥꯛꯇ ꯀꯥꯡꯍꯧ ꯇꯧꯕꯁꯨ ꯍꯥꯎꯕꯅꯦ
ꯑꯥ
ꯑꯩꯅ ꯕꯦꯜꯂꯟꯗꯤ ꯄꯟꯕꯁꯤꯗ ꯇꯤꯟꯒ ꯌꯣꯠꯂꯖꯥꯠꯂꯅꯦ ꯀꯨꯠ ꯀꯥꯏꯕ ꯇꯥꯏꯗ
ꯆꯥꯕꯨ ꯆꯥꯅꯤꯡꯉꯛꯑꯦꯗ ꯑꯩꯗꯤ ꯕꯦꯂꯦꯟꯗ꯭ꯔꯤꯒ ꯁꯧꯒ꯭ꯔꯤꯒ ꯊꯣꯡꯕꯗꯣ
ꯍꯥꯎꯕꯅꯤ ꯉꯥꯐꯛ ꯑꯌꯥꯏꯕꯁꯨ ꯊꯥꯛꯅꯔꯤꯕꯅꯤ ꯍꯧꯖꯤꯛꯇꯤ ꯑꯩꯈꯣꯏꯗꯤ ꯉꯥꯛꯆꯧꯒ ꯂꯩꯇ꯭ꯔꯦꯗ ꯉꯥꯛꯆꯧꯒꯤ ꯃꯍꯨꯠ ꯁꯤꯜꯂꯒ ꯉꯥ ꯑꯌꯥꯏꯕ ꯎꯆꯦꯠ ꯃꯥꯟꯕꯤꯗꯨꯣ ꯊꯥꯛꯑꯒ ꯑꯗꯨꯝ ꯆꯥꯔꯦ
ꯑꯣ ꯑꯁ ꯈꯪꯗꯦꯅꯦꯍꯦ ꯑꯩꯁꯨ ꯑꯝꯇꯕꯨ ꯆꯥꯔꯦ ꯌꯦꯡꯁꯦꯔ ꯈꯪꯗꯦ ꯅꯪꯅ ꯍꯥꯏꯔꯛꯏꯉꯩꯁꯤꯗ ꯍꯥꯎꯕ ꯍꯥꯎꯗꯧ ꯃꯥꯜꯂꯤꯅꯦ
ꯍꯥꯥꯎꯕꯅꯦ ꯑꯩꯈꯣꯏꯗꯤ ꯑꯍꯥꯎ ꯑꯍꯥꯎꯕꯗ ꯆꯥꯏꯗ
ꯑꯗꯨꯅꯅꯤꯅꯦ ꯅꯪꯅ ꯆꯥꯔꯦ ꯆꯪꯉꯦꯗꯤ
ꯃꯦꯂꯗꯤꯒ ꯀꯩꯅꯣꯒ ꯊꯣꯡꯕꯗ ꯍꯥꯎꯄꯅꯦꯕ ꯁꯧꯒꯤꯒ ꯊꯣꯡꯕꯁꯨ
ꯎꯝ
ꯃꯄꯨꯝ ꯃꯄꯨꯝ ꯊꯥꯛꯄ ꯕꯦꯂꯟꯗꯤꯗꯣ
ꯎꯝ
ꯑꯗꯨꯒ ꯆꯥꯕ ꯑꯗꯨꯝ ꯍꯥꯎꯕꯅꯤ
ꯎꯝ ꯎꯝ ꯎꯝ
ꯅꯄꯥꯛꯄꯤ ꯈꯔꯁꯨ ꯅꯣꯏꯊꯣꯛ ꯊꯥꯛꯇꯣꯛꯄ ꯃꯣꯔꯣꯛ ꯇꯪꯈꯥꯏ ꯑꯃꯅꯤ ꯍꯥꯞꯆꯟꯕ ꯇꯤꯜꯍꯧ ꯈꯔ ꯑꯃꯁꯨ ꯁꯣꯏꯁꯤꯟꯕ ꯉꯥꯔꯤ ꯈꯔ ꯑꯃ ꯉꯧꯔꯒꯁꯨ ꯍꯥꯞꯆꯟꯕ
ꯎꯝ
ꯊꯨꯝꯒ ꯊꯥꯛꯑꯒ ꯑꯗꯨꯝ ꯁꯧꯔꯛꯄ ꯉꯍꯥꯛ ꯂꯩꯔꯒ ꯑꯗꯨꯝ ꯊꯥꯡꯊꯔ
ꯎꯝ
ꯍꯥꯎꯕꯅꯦ ꯅꯪ ꯊꯣꯡꯉ ꯆꯥꯎ ꯍꯥꯎꯇꯔꯥ ꯌꯦꯡꯉꯣ
ꯍꯣꯏ ꯑꯩꯁꯨ ꯑꯝꯇ ꯁꯣꯏꯗꯅ ꯆꯥꯗꯕ ꯌꯥꯗ꯭ꯔꯦ ꯅꯪꯅ ꯍꯥꯏꯔꯛꯏꯕ ꯃꯊꯦꯜꯁꯦ
ꯁꯦꯕꯣꯠꯀ ꯕꯣꯔꯤꯒ ꯉꯧꯕꯗꯁꯨ ꯉꯥꯔꯤꯗꯣ ꯑꯗꯨ ꯊꯥꯛꯑꯒ ꯉꯧꯕ ꯉꯥꯔꯤꯗꯣ ꯉꯧꯔꯒ ꯆꯥꯕꯗ ꯌꯥꯝ ꯍꯥꯎꯕꯅꯤ ꯉꯥꯔꯤ ꯐꯨꯃꯥꯏꯒꯗ
ꯎꯝ ꯅꯪꯗꯤ ꯌꯥꯝ ꯈꯪꯉꯤꯅ
ꯃꯈꯜ ꯃꯈꯜ ꯏꯟꯖꯥꯡꯗꯤ